ꯇꯥꯕ꯭ꯔꯣ
ꯑꯧ ꯇꯥꯏꯌꯦ ꯇꯥꯏꯌꯦ
ꯀꯩꯅꯣ ꯉꯁꯥꯏꯅ ꯃꯃꯤꯡ ꯑꯃ ꯊꯣꯛꯑꯦ ꯉꯁꯤ ꯍꯧꯖꯤꯛꯅ ꯃꯃꯤꯡ ꯑꯃ ꯊꯣꯛꯑꯦ ꯀꯩꯅꯣ ꯅꯪꯒꯤꯁꯦ
ꯑꯦ ꯅꯝꯕꯔ ꯑꯣꯟꯅꯔꯕꯣ
ꯈꯪꯗꯤꯌꯦ ꯃꯤꯗꯤ ꯆꯨꯝꯕ꯭ꯔꯣ
ꯑꯩꯁꯨ ꯒ꯭ꯌꯥꯟ ꯇꯥꯗ꯭ꯔꯦꯍꯦ
ꯃꯤꯗꯤ ꯆꯨꯝꯕ꯭ꯔꯕ ꯑꯩꯅ ꯇꯧꯔꯛꯏꯁꯦ
ꯃꯤ ꯆꯨꯝꯃꯦ ꯃꯤ ꯆꯨꯝꯃꯦ
ꯑꯣ ꯌꯥꯌꯦ
ꯈꯣꯟꯁꯦ ꯆꯨꯝꯕ ꯃꯥꯜꯂꯦꯕ
ꯑꯣ ꯈꯣꯟ ꯆꯨꯝꯃꯗꯤ ꯌꯥꯔꯦ ꯑꯩꯗꯤ ꯃꯤ ꯑꯣꯟꯅꯔꯕ ꯁꯤꯅꯤ
ꯋꯥꯗꯦ ꯋꯥꯗꯦ ꯀꯩ ꯀꯩꯇꯧꯔꯤꯅꯣ
ꯑꯩ ꯑꯥ
ꯑꯩ ꯐꯝꯃꯤ ꯐꯝꯃꯒ ꯂꯥꯏ ꯃꯆꯥ ꯃꯆꯥ ꯁꯨꯝ ꯈꯣꯠꯄꯤ ꯁꯥꯟꯅꯔꯤ
ꯁꯤꯌꯥ ꯑꯩꯗꯤ ꯍꯧꯖꯤꯛ ꯂꯥꯏꯔꯤꯛ ꯄꯥꯒꯦ ꯇꯧꯔꯝꯕꯅꯤ
ꯏꯁ ꯂꯥꯏꯔꯤꯛ ꯊꯋꯥꯏ ꯌꯥꯝ ꯌꯥꯎꯋꯤꯀꯣ
ꯊꯕꯛ ꯑꯃꯇ ꯉꯥꯏꯔꯦꯅ ꯂꯣꯏꯊꯣꯛꯀꯦꯅ ꯇꯧꯅꯤꯗ ꯂꯥꯏꯔꯤꯛꯁꯦ ꯄꯥꯗꯕ ꯌꯥꯗꯕ ꯀꯩ
ꯅꯪ ꯂꯥꯁ ꯌꯥꯔꯔꯣ
ꯃꯥꯟꯅꯦ
ꯑꯣ ꯅꯣꯏ ꯀꯩꯅꯣ ꯇꯧꯕ꯭ꯔꯥ ꯗꯦꯖꯥꯔꯇꯦꯁꯟ ꯇꯧꯕ꯭ꯔꯣ
ꯌꯦꯁ ꯌꯦꯁ ꯇꯧꯋꯦ
ꯑꯁ ꯊꯕꯛꯇꯤ ꯃꯩꯅꯤꯅꯦ ꯈꯟꯗꯣꯏꯁꯦ
ꯃꯩꯅꯤ ꯃꯩ ꯑꯩ ꯉꯁꯥꯏꯗꯁꯨ ꯍꯜꯂꯛꯄꯗ ꯉꯥꯏꯔꯤ ꯑꯩꯈꯣꯏꯒꯤ ꯕꯥꯁꯤꯒꯨꯝꯕ ꯏꯌꯥꯝꯕ ꯑꯃ ꯂꯩꯕꯗꯣ
ꯎꯝ ꯁꯤ ꯈꯣꯡꯕ
ꯍꯣꯏ ꯕꯥꯁꯤꯒꯨꯝꯕ ꯏꯌꯥꯝꯕ ꯑꯃ ꯂꯩꯕꯗꯣ ꯈꯪꯗ꯭ꯔꯣ
ꯑꯁꯤ ꯈꯣꯡꯕꯕꯁꯤ ꯀꯔꯝꯕꯅꯣ ꯑꯩ ꯀꯥꯎꯔꯦ
ꯑꯈꯣꯏꯅ ꯆꯠꯄ ꯀꯥꯟꯗ ꯕꯥꯁꯤꯈꯣꯡꯕ ꯑꯩ ꯅꯠꯇꯕ ꯑꯃ ꯌꯥꯎꯕꯗꯣ
ꯑꯥ ꯈꯪꯉꯦ ꯈꯪꯉꯦ ꯈꯔ ꯃꯨꯇꯛ ꯇꯧꯕꯗꯣ
ꯎꯝ ꯈꯔ ꯉꯧꯕꯗꯣ
ꯑꯣ
ꯃꯥꯥꯡꯒ ꯊꯕꯛ ꯑꯃ ꯆꯠꯂꯨꯏ ꯉꯁꯥꯏ
ꯎꯝ
ꯑꯗꯨ ꯂꯣꯏꯔꯒ ꯑꯃꯨꯛ ꯂꯥꯛꯑꯦ ꯂꯥꯛꯑꯒ ꯑꯩ ꯑꯃꯨꯛꯀ ꯑꯃꯨꯛ ꯀꯩꯅꯣꯗ ꯑꯇꯣꯞꯄ ꯑꯃꯗ ꯆꯠꯂꯨꯕ ꯀꯥꯟꯗꯗꯤ ꯀꯣꯜ ꯂꯣꯏꯔꯒ ꯍꯜꯂꯛꯑꯒꯅꯤ ꯄꯣꯠꯠꯇꯩꯗꯨ
ꯑꯣ ꯐꯩꯗ ꯐꯩꯗ ꯊꯕꯛ ꯂꯩꯕꯅꯤꯅ ꯀꯔꯤ ꯄꯥꯏꯗ
ꯑꯗꯨꯅꯤꯅꯦ ꯊꯕꯛꯁꯨ ꯇꯧꯗ ꯌꯥꯗꯦ ꯊꯕꯛꯁꯨ ꯇꯧꯗ ꯌꯥꯗꯦ ꯑꯩꯅꯤ
ꯊꯕꯛꯀꯤ ꯊꯕꯛ ꯉꯥꯛꯇ
ꯌꯦꯁ ꯍꯤꯡꯕꯨ ꯍꯤꯡꯉꯗꯤ ꯊꯕꯛ ꯊꯕꯛ
ꯎꯝ ꯁꯤꯚꯔꯗꯤ ꯊꯕꯛ
ꯆꯠꯈꯤꯕ ꯃꯤ ꯑꯇꯩꯒ ꯑꯝꯇ ꯄꯥꯎ ꯐꯥꯎꯅꯗ꯭ꯔꯕꯣ
ꯃꯔꯛ ꯃꯔꯛ ꯅꯍꯥꯟꯃꯨꯛ ꯃꯔꯛꯇ ꯐꯥꯎꯅꯔꯝꯃꯦ ꯑꯗꯩꯗꯤ ꯀꯩꯁꯨ ꯐꯥꯎꯅꯗꯌꯦ
ꯑꯣ ꯑꯩꯁ ꯑꯩ ꯀꯦꯕ
ꯃꯣꯏ ꯑꯃꯨꯛ ꯍꯥꯏꯗꯤ ꯃꯣꯏꯅ ꯑꯃꯨꯛꯁꯨꯨꯅꯤꯌꯥꯔꯅꯤꯗꯅ ꯑꯥꯗꯣꯏ ꯍꯥꯏꯗꯤ ꯃꯐꯝꯁꯨ ꯄꯨꯟꯗꯕꯅꯤꯅ
ꯑꯣ ꯑꯣ ꯑꯩꯅ ꯍꯥꯏꯗꯤ ꯃꯣꯏ ꯅꯠꯇ꯭ꯔꯁꯨ ꯑꯇꯩ ꯑꯇꯩꯗꯤ ꯐꯥꯎꯅꯗ꯭ꯔꯕꯒ ꯁꯨꯝ ꯆꯠꯃꯤꯟꯅꯕ ꯑꯇꯩꯗꯁꯨ ꯍꯥꯟꯅꯤꯗ
ꯎꯝ ꯐꯥꯎꯅꯗꯦꯗꯩ ꯀꯩꯁꯨ
ꯑꯩ ꯀꯩꯒꯤꯅꯣ ꯒꯤꯒꯦ ꯆꯨꯏꯗꯕ
ꯑꯦ ꯅꯠꯇꯦ ꯑꯩ ꯑꯩꯗꯤ ꯏꯁꯇ꯭ꯔꯦꯠꯅꯦ ꯑꯗꯨꯒꯨꯝꯕ ꯅꯠꯇꯦ
ꯍꯥꯏ ꯆꯤꯡꯩ ꯆꯤꯡꯩ
ꯑꯣꯟꯊꯣꯛ ꯑꯣꯟꯊꯣꯛꯄ ꯋꯥ ꯍꯥꯏꯕꯤꯔ
ꯅꯍꯥꯟꯃꯨꯛ ꯇꯧꯊꯈꯤꯕꯗꯨꯗꯤ ꯀꯃꯥꯏꯅ ꯇꯧꯔꯦ
ꯇꯥꯎꯒꯤꯗ ꯑꯩ ꯁꯦꯀ꯭ꯔꯤꯐꯥꯏꯁ ꯇꯧꯔꯒ ꯑꯅꯧꯕ ꯑꯃ ꯑꯣꯏꯅ ꯍꯣꯠꯅꯔꯦ
ꯀꯔꯤ ꯌꯥꯝꯅꯕꯕꯨꯗꯤ ꯅꯠꯇꯦꯀꯣ
ꯑꯣꯏꯗ ꯑꯣꯏꯗ
ꯁꯨꯝ ꯅꯨꯡꯉꯥꯏꯇꯕꯩꯅꯣ ꯍꯪꯕꯅꯦ ꯑꯩꯈꯣꯏꯗꯤ ꯀꯞꯄ ꯍꯩꯇꯕꯅꯤꯅ ꯀꯞꯄ ꯍꯩꯇꯕꯅ ꯅꯣꯛꯑꯒ ꯑꯣꯏꯅ ꯍꯪꯒꯦ ꯁꯥꯎꯋꯥ ꯌꯥꯗꯦꯀꯣ
ꯌꯥꯏ ꯌꯥꯏ ꯅꯣꯛꯄꯤꯌꯨ ꯅꯣꯛꯄꯁ ꯄꯨꯟꯁꯤ ꯁꯥꯡꯉꯦ ꯍꯥꯏꯅꯤ
ꯃꯥꯅꯦ ꯑꯩꯈꯣꯏꯗꯤ ꯌꯥ ꯍꯩꯒꯠꯄꯁꯦ ꯈꯔ ꯄꯥꯝꯖꯩ ꯍꯥꯏꯕ ꯇꯥꯔꯦ
ꯍꯣꯏꯅꯦ ꯑꯩ ꯑꯗꯨꯝ ꯍ ꯂꯩꯗꯨꯗꯤ ꯑꯗꯨꯅ
ꯀ ꯍꯥꯏꯕ
ꯑꯗꯨꯝ ꯍꯤꯒꯠꯂ ꯂꯩꯗꯅ
ꯑꯗꯨꯅꯦ ꯑꯩꯈꯣꯏꯗꯤ ꯄꯨꯟꯁꯤꯁꯨ ꯄꯩꯒꯠꯀꯦ ꯁꯤꯅꯤ ꯃꯤꯁꯤꯅ ꯁꯥꯎꯕ ꯌꯥꯎꯔꯦ ꯑꯗꯨꯗꯨꯒꯤ ꯑꯩ ꯈꯔ ꯈꯔꯁꯨ ꯅꯣꯛꯇꯕꯕꯨꯗꯤ ꯌꯥꯎꯕ꯭ꯔꯔꯤ
ꯍꯣꯏ ꯑꯗꯣ ꯍꯌꯦꯡ ꯑꯃꯨꯛ ꯅꯣꯏ ꯅꯣꯛꯄꯁꯤ ꯄꯨꯟꯁꯤ ꯁꯥꯡꯉꯦꯅ ꯁꯤ ꯁꯤꯌꯣ ꯌꯥꯈꯤꯗ꯭ꯔꯗꯤ ꯑꯃꯨꯛ ꯀꯞꯅꯤꯀꯣ
ꯅꯣꯡ ꯁꯤ ꯇꯥꯏ ꯎꯄꯥꯏ ꯂꯩꯇꯦ ꯑꯩ ꯑꯍꯥꯟꯕꯗ ꯅꯪꯁꯨ ꯈꯪꯕ꯭ꯔꯥ ꯁꯥꯏꯅ ꯀꯣꯜ ꯑ ꯋꯥꯔꯤꯋꯥꯏ ꯁꯥꯟꯅꯕꯗꯤ ꯈꯪꯗꯦꯗꯅ
ꯑꯥ
ꯑꯗꯨꯗꯤ ꯑꯁꯦꯡꯕ ꯋꯥꯔꯤꯁꯤꯁꯨ ꯄꯥꯛꯅ ꯈ꯭ꯋꯥꯏꯅꯤꯗꯤ ꯄꯨꯜꯍꯧꯗꯦꯗꯅ ꯍꯥꯟꯅ ꯑ ꯍꯥꯏꯗꯤ ꯑꯥ ꯆꯠꯄ ꯀꯥꯟꯗ ꯑꯗꯨꯗ ꯑꯩꯁꯦ ꯍꯥꯏꯗꯤ ꯑꯃ ꯑꯩꯅ ꯈꯪꯉꯤꯕ ꯃꯤ ꯑꯃꯗꯤ ꯃꯥꯟꯕ ꯑꯗꯨ ꯅꯪꯅꯤ ꯍꯥꯏꯁꯦ ꯅꯠꯇꯦꯕꯀꯣ ꯅꯪꯗꯤ ꯁꯨꯛ ꯅꯠꯇꯦꯕꯀꯣ
ꯑ
ꯑꯩꯅ ꯑ ꯑꯩꯅ ꯈꯪꯕ ꯃꯤ ꯑꯃꯗꯤ ꯌꯥꯝ ꯃꯥꯟꯕ ꯍꯥꯏꯗꯤ ꯋꯥꯔꯤꯁꯦ ꯑ ꯄꯥꯎ ꯍꯥꯏꯐꯦꯠ ꯐꯥꯎꯅꯔꯝꯃꯒ ꯐꯥꯎꯅꯈꯤꯗꯕ ꯃꯤ ꯌꯥꯝ ꯃꯥꯟꯕ ꯈꯪꯕ꯭ꯔꯥ
ꯎꯝ
ꯑꯩꯅ ꯀꯒꯨꯝꯕ ꯁꯤ ꯃꯤꯁꯦ ꯍꯥꯏꯅ ꯈꯜꯂꯨꯔꯦꯕꯀꯣ ꯑꯗ ꯂꯥꯛꯑꯁꯤꯁꯤ ꯁꯤꯗꯗꯤ ꯑꯃꯨꯛ ꯍꯥꯏꯕꯗꯣ ꯌꯥꯗꯦꯗꯅ ꯑꯩ ꯈꯪꯅꯤꯡꯉꯅ ꯂꯣꯏꯔꯦꯕꯀꯣ ꯑꯗꯨꯒ ꯂꯥꯁꯇ ꯑꯣꯟꯅꯔ ꯃꯥꯅꯤ ꯁꯥꯔꯦꯂ
ꯑꯁ ꯅꯪꯒꯤ ꯍꯣꯞꯄ ꯇꯧꯕ ꯑꯃ ꯊꯨꯒꯥꯏꯔꯝꯃꯤꯅꯦꯅ
ꯊꯨꯒꯥꯏꯈ꯭ꯔꯦ ꯃꯈꯣꯟꯁꯤ ꯌꯥꯝ ꯊꯤ ꯃꯥꯟꯅꯕ ꯍꯥꯏꯇꯥꯔꯦ ꯌꯥꯝ ꯊꯤꯅ ꯄꯨꯔꯥ ꯅꯥꯏꯟꯇꯤ ꯑꯩꯠ ꯄꯥꯔꯁꯦꯟꯗꯤ ꯃꯥꯟꯅꯩꯁꯦ ꯈꯂꯒ ꯌꯦꯡ ꯑꯣꯅꯥ
ꯑꯗꯨꯗꯤ ꯀꯩꯅꯣ ꯑꯩꯈꯣꯏꯒ ꯆꯠꯃꯤꯟꯅꯕ ꯌꯥꯎꯕ ꯃꯤꯔꯣ
ꯅꯠꯇꯦ ꯅꯠꯇꯦ ꯑꯝꯇ ꯅꯠꯇꯦ ꯅꯣꯏꯅ ꯁꯨꯝ ꯈꯪ ꯈꯪꯉꯣꯏ
ꯍꯥꯏꯗꯤ ꯍꯟꯗꯛ ꯆꯠꯄꯗ ꯊꯦꯡꯅꯔꯤ ꯅꯠꯇ꯭ꯔꯒ ꯍꯥꯟꯅ ꯑꯇꯣꯞꯄꯗ
ꯍꯥꯟ ꯍꯥꯟꯅ ꯑꯇꯣꯞꯄꯗ ꯊꯦꯡꯅꯕꯅꯦ ꯍꯥꯏꯗꯤ ꯑꯩꯈꯣꯏ ꯆꯠꯃꯤꯟꯅꯕ ꯑꯣꯏꯔꯁꯨ ꯀꯅꯥꯝꯇꯅ ꯈꯪꯕ ꯃꯤ ꯅꯠꯇꯦꯕ
ꯑꯣ
ꯑꯗꯨꯗꯨꯗꯒꯤ ꯑꯩ ꯑꯍꯥꯟꯕꯤ ꯃꯥꯜꯂꯨꯔꯣꯏ ꯑꯗꯨ ꯉꯛꯑ ꯀꯩꯅꯣ ꯀꯥꯏ ꯑꯗꯨꯒ ꯑꯣꯏꯔꯝꯁꯋꯥꯅꯤ ꯁꯂꯥ
ꯁꯂ꯭ꯥ
ꯑꯩ ꯑꯩ ꯉꯛꯑꯣꯏꯔꯤꯅꯦ ꯈꯪꯕ ꯀꯩꯅꯣ ꯀꯩ ꯍꯥꯏꯕ ꯁꯤꯒꯤ ꯁꯤꯒꯤ ꯀꯩꯅꯣꯁꯤꯗ ꯌꯥꯎꯔꯝꯃꯤꯁꯤꯕꯨ ꯀꯥꯏ ꯈꯂꯦꯅꯦꯕ ꯍꯥꯏꯗꯤ ꯌꯥꯎꯔꯝꯅꯤ ꯍꯥꯏꯕ ꯁꯨꯡꯖꯥ ꯊꯥꯖꯗꯕ ꯃꯤ ꯑꯣꯏꯕ ꯑꯗꯨꯗꯨꯒ ꯑꯁꯦꯡꯕꯁꯨ ꯌꯥꯎꯔꯝꯗ꯭ꯔꯦ
ꯌꯥꯎꯔꯝꯃ ꯍꯥꯏꯗꯤ ꯃꯗꯤ ꯀꯩꯅꯣ ꯇꯧꯔꯗꯤ ꯂꯥꯞꯄꯗꯤ ꯌꯥꯎꯔꯝꯃꯣꯏꯗ ꯅꯪ ꯀꯨꯏꯔꯕ ꯌꯥꯎꯕꯁꯦ
ꯀꯩꯅꯣ ꯑꯩꯔꯣ
ꯑꯧ
ꯑꯩꯗꯤ ꯀꯨꯏꯗ꯭ꯔꯤꯗ ꯑꯩꯁꯨ
ꯉꯔꯥꯡ ꯏꯁ꯭ꯇꯦꯇꯁꯇ ꯊꯥꯒꯠꯍꯧꯏꯅꯦ ꯏꯟꯇꯔꯚꯤꯌꯨ ꯂꯧꯕꯒꯤ ꯁꯥꯕꯗꯣ
ꯍꯥ ꯍꯥ ꯑꯩ ꯅꯠꯇꯦꯍꯦ
ꯍꯣꯏ ꯅꯪꯒꯤꯗꯕꯨꯗꯤ ꯅꯠꯇꯦ ꯅꯪ ꯀꯟꯇꯦꯛ ꯅꯝꯕꯔ ꯂꯩꯇꯕꯒꯤ
ꯑ ꯑꯗꯨꯅꯤ ꯑꯩꯈꯣꯏ ꯀꯟꯇꯦꯛ ꯅꯝꯕꯔ ꯁꯨꯡꯂꯩ ꯂꯩꯇꯦꯗꯅ ꯍꯥꯏꯗꯤ ꯌꯥꯝ ꯊꯤꯅ ꯉꯛꯄꯗꯣ ꯂꯩꯅꯦꯅ ꯊꯥꯖꯗꯕꯗꯣ
ꯑꯥ ꯑꯗꯨꯒ ꯑꯗꯨꯝ ꯅꯪꯒꯤ ꯀꯩꯅꯣꯗꯣ ꯃꯤꯡꯗꯨꯗ ꯈꯪꯉꯤꯅꯦ ꯑꯩꯅ ꯁꯤ ꯃꯥꯜꯂꯤꯗ ꯑꯩ ꯈꯜꯂꯦꯕ
ꯑꯣ ꯊ ꯊꯣꯛꯂꯛꯄꯒ ꯑꯗꯨꯝ ꯈꯪꯉꯕꯣ ꯑꯩꯅ ꯊꯥꯔꯛꯄꯒ
ꯈꯪꯕꯃꯛꯇꯤ ꯀꯟꯐꯥꯔꯝ ꯃꯛꯇꯤ ꯇꯥꯗꯦ ꯑꯗꯨꯑꯣꯏꯁꯨ
ꯍꯥꯏꯕꯠ ꯆꯤꯡꯅꯔꯕꯕꯥ ꯑꯩꯗꯤ ꯁꯨꯡꯈꯪ ꯈꯪꯗꯦ ꯑꯩꯗꯤ ꯁꯨꯡꯇꯞ ꯅꯠꯇꯦ ꯑꯩꯗꯤ ꯃꯤ ꯑꯇꯣꯞꯄꯅꯤ ꯂꯩꯔꯤꯅꯤ
ꯑꯩꯗꯤ ꯁꯨꯡꯀꯛ ꯑꯃ ꯋꯥꯟ ꯄꯥꯔꯁꯟ ꯐꯥꯎ ꯈꯪꯗꯦ ꯑꯗꯨꯒ ꯑꯩꯅ ꯑꯗꯨꯗꯤ ꯑꯩꯅ ꯈꯟꯕ ꯃꯤ ꯑꯃꯗꯨꯁꯨ ꯃꯥꯟꯕꯒꯤ ꯈꯪꯕ꯭ꯔꯥ ꯉꯛꯑꯒ ꯂꯩꯅꯦꯕ ꯑꯗꯨꯒ ꯑꯣꯏꯕꯨꯗꯤ ꯁꯨꯛ ꯑꯣꯏ ꯑꯣꯏꯔꯝꯗ꯭ꯔꯦ ꯑꯗꯨꯝ ꯑꯣꯏꯔꯦ
ꯑꯩꯅ ꯑꯦꯛꯁꯄꯦꯛꯇꯦꯁꯟ ꯊꯨꯒꯥꯏꯔꯦꯅꯦ ꯅꯪꯒꯤ
ꯊꯨꯒꯥꯏꯔꯦ ꯊꯨꯒꯥꯏꯔꯦ ꯅꯪꯅ ꯄꯨꯡꯊꯨ ꯊꯨꯒꯥꯏꯔꯦ ꯑꯩꯅ ꯃꯥꯜꯂꯝꯃꯒ ꯑꯣꯏꯔꯝꯗ꯭ꯔꯦ ꯁꯨꯡꯑꯣꯏ ꯍꯦꯛ ꯑꯣꯏꯔꯝꯗ꯭ꯔꯦ
ꯊꯃꯣꯏ ꯌꯥꯝ ꯀꯥꯏꯔꯝꯗꯧ ꯃꯥꯜꯂꯦ
ꯊꯣꯡꯃꯣꯏꯗꯤ ꯀꯥꯏꯗꯦꯗ ꯊꯣꯡꯃꯣꯏ ꯀꯥꯏꯕꯕꯨ ꯀꯩꯅꯣ ꯊꯣꯡꯃꯣꯏ ꯀꯥꯏꯕ ꯅꯠꯇꯦ ꯅꯣꯏꯁꯨ ꯌꯥꯝꯅ ꯊꯥꯖꯗꯕꯗꯣ ꯍꯥꯏꯇꯥꯔꯦꯅꯦ ꯅꯪ ꯆꯤꯡꯉꯛꯑꯦ ꯈ ꯀꯩꯅꯣ ꯀꯥꯏ ꯑꯗꯣ ꯍꯥꯏꯗꯤ ꯑꯩꯅꯒ ꯂꯩꯐꯝꯒ ꯂꯣꯏꯃꯛ ꯈꯪꯉꯝꯕꯗꯣ ꯑꯗꯨꯗꯒꯤ ꯀ ꯇꯨꯏꯁꯦꯩꯅ ꯑꯗꯨꯒ ꯂꯁꯨ ꯁꯥꯔ ꯑꯁ ꯑꯣꯏꯔꯝꯗꯦ
ꯍꯦꯂꯤꯀꯣꯞꯇꯔ ꯇꯣꯡꯕ ꯄꯨꯜꯠꯂꯀꯥꯟꯗ ꯉꯛꯏꯔꯕ
ꯍꯣꯏ ꯍꯣꯏ ꯑꯗꯨꯗ ꯃꯥꯁꯨ ꯈꯪꯉꯤꯗꯅ ꯍꯥꯏꯗꯤ ꯏ ꯇꯤꯅꯔꯃꯤꯅꯥ ꯂꯝꯗꯤ ꯈꯪꯕ ꯇꯥꯏꯅ ꯃꯥꯁꯨ ꯑꯗꯨꯗꯤ ꯈꯪꯈꯤꯕꯅꯤꯅ ꯑꯣꯏꯔꯕ ꯍꯥꯏꯅ ꯈꯜꯂꯨꯕꯅꯤ ꯑꯣꯏꯔꯝꯗꯕꯩ ꯋꯥꯅꯤꯗ
ꯑꯣꯀꯦ ꯑꯣꯀꯦ ꯑꯗꯨꯗꯤ ꯍꯥꯞꯆꯤꯜꯍꯜꯂꯣꯗꯅ ꯃꯥꯁꯨ ꯑꯗꯨꯒ
ꯈꯪꯗꯦ ꯄꯥꯎ ꯐꯥꯎꯅꯗꯦ ꯀꯨꯏꯔꯦ ꯃꯥ ꯅꯝꯕꯔ ꯂꯩꯅꯗꯦ
ꯑꯣ ꯀꯩꯒꯤꯅꯣ ꯋꯥꯔꯤ ꯁꯥꯟꯅꯔꯝꯃꯒ ꯅꯝꯕꯔ ꯂꯩ ꯊ꯭ꯔꯤꯗꯣ
ꯑꯗꯨꯝ ꯇꯅꯔꯒ ꯍꯥꯏꯗꯤ ꯇꯅꯔꯒ ꯁꯨꯝ ꯁꯥꯟꯅꯈꯤꯗꯕꯗꯣ ꯑꯣꯏꯗꯣꯏꯅꯤ ꯍ ꯇꯟꯅꯔꯒꯗꯤ ꯆꯤꯟꯅꯕ ꯑꯣꯏꯔꯁꯨ ꯃꯥꯅ ꯆꯤꯟꯕ ꯑꯣꯏꯔꯁꯨ ꯑꯩꯅ ꯇꯟꯕ ꯑꯣꯏꯔꯁꯨ ꯑꯗꯨꯃꯥꯏꯅ ꯑꯣꯏꯔꯒ
ꯑꯣ
ꯑꯗꯨꯃꯥꯏꯅ ꯑꯣꯏꯅꯈꯤꯕꯗꯨꯗ ꯍꯥꯏꯗꯤ ꯈꯪꯇꯥ ꯇꯥꯕꯗꯨꯗ ꯉꯛꯄ ꯍꯥꯏꯇꯥꯔꯦꯅꯦ ꯁꯨꯝ
ꯎ ꯄ꯭ꯂꯥꯁꯄꯛ ꯂꯔ
ꯀꯦꯁꯕꯦꯛ ꯂꯥꯛꯇꯦꯗꯛꯄ ꯀꯣꯏꯔꯣ ꯀꯥꯏꯔꯒ
ꯎꯝ
ꯈꯪꯉꯝꯗꯧ ꯃꯥꯜꯂꯒ ꯈꯪꯉꯝꯗ꯭ꯔꯦ ꯑꯣꯟꯁꯨ ꯑꯣꯟꯅꯔꯝꯕꯗꯨꯗ ꯉꯛꯄꯅꯤꯔꯁꯝ ꯉꯛꯄꯩ ꯋꯥꯅꯤ ꯗꯥꯛꯂꯁꯨꯕꯩꯒꯨꯝꯕ ꯂꯥꯛꯄ ꯅꯠꯇꯦ
ꯑꯣꯀꯦ ꯆꯥꯛꯇꯤ ꯊꯣꯡꯉꯕꯣ
ꯆꯥꯛ ꯂꯣꯏꯔꯦ ꯊꯣꯡ ꯑꯩꯈꯣꯏꯗꯤ ꯄꯤꯌꯦ ꯆꯥꯛ
ꯑꯣ ꯉꯁꯥꯏ ꯏꯁꯥꯅ ꯊꯣꯡꯗꯕ꯭ꯔꯥ
ꯇꯣꯗ
ꯃꯤ ꯈꯔꯗꯤ ꯃꯁꯥ ꯃꯁꯥꯅ ꯊꯣꯡꯕꯒ ꯌꯥꯎꯋꯅ ꯍꯥꯏꯕ
ꯎꯝ ꯑꯩꯈꯣꯏꯗꯤ ꯁꯥꯥꯅ ꯁꯣꯡꯗ ꯃꯤ ꯊꯣꯡꯍꯜꯂꯦ ꯑꯩꯈꯣꯏꯗꯤ ꯄꯩꯁꯥ ꯄꯥꯏꯕꯅꯤꯅꯦ
ꯑ ꯈꯛꯇ ꯑꯣꯏꯅꯤ
ꯐ ꯇꯧꯕꯅꯦ ꯑꯩꯈꯣꯏ ꯅꯩ
ꯏꯟꯖꯥꯡꯕꯨ ꯍꯥꯎꯕ꯭ꯔꯅꯦ
ꯍꯤꯟꯖꯥꯡ ꯍꯥꯎꯇꯕꯩ ꯑꯩꯈꯣꯏ ꯄꯩꯁꯥ ꯄꯥꯏꯗꯅ ꯂꯩꯔꯨꯔꯦ
ꯑꯣ ꯑꯁ ꯑꯣꯟꯊꯣꯛꯧꯕꯅꯤ ꯄꯩꯁꯥ ꯄꯥꯏꯕꯒꯤ ꯄꯩꯁꯥ ꯄꯥꯏꯕꯒꯤ ꯋꯥꯔꯤ ꯁꯥꯕ ꯌꯥꯎꯔꯛꯄ ꯃꯥꯜꯂꯤꯀꯣ
ꯃꯥꯅꯦ ꯆꯨꯝꯗꯣꯏꯅꯦ ꯑꯗꯨꯁꯨ ꯏꯗꯤ ꯈ ꯅꯪꯗꯗꯤ ꯈꯔ ꯎꯁꯕ ꯃꯥꯜꯗ
ꯉꯣꯛꯅꯤꯡꯉ ꯑꯩꯅ ꯑꯩꯒ ꯇꯤꯟꯅꯕ ꯏꯃꯥꯟꯅꯕꯤ ꯑꯃ ꯂꯩꯕꯗꯣ ꯈꯪꯕ꯭ꯔꯥ ꯑꯗꯨꯗ ꯑꯩꯅ ꯇꯝꯕꯅꯦꯕ ꯇꯐꯥꯏ ꯇꯤꯡꯉꯛꯑꯦ ꯑꯗꯨꯗꯤ ꯀꯥꯏ ꯑꯅ ꯇꯝꯕꯅꯦꯕ
ꯑꯦ ꯅꯪ ꯑꯗꯨꯝ ꯄꯨꯟꯕꯗꯨꯔꯣ ꯅ ꯇꯨꯝꯕ
ꯃ ꯑꯗꯨ ꯕꯥ ꯏ
ꯍꯥꯏꯗꯤ ꯉꯁꯥꯏ ꯑꯗꯨꯗ ꯂꯩꯇꯕꯗꯨꯔꯣ
ꯍꯣꯏ ꯁꯤꯗ ꯂꯩꯇꯕꯗꯣ
ꯑꯣ
ꯀꯣꯜ ꯇꯧꯔ ꯑꯩꯅ ꯀꯣꯜ ꯇꯧꯔ ꯍꯥꯏꯌꯦꯕ ꯃꯉꯣꯟꯗ ꯚꯥꯏ ꯑꯗꯨꯃꯥꯏꯅ ꯇꯧꯋꯦ ꯃꯥ ꯁꯨꯡ ꯉꯛꯏꯦ ꯑꯗꯨꯗꯨꯒ ꯑꯣꯏ ꯌꯥꯝꯗ꯭ꯔꯦ ꯍꯥꯏ ꯑꯗꯣ ꯃꯥꯁꯨ ꯀꯩꯝ ꯍꯥꯏꯔꯛꯈꯤꯗ꯭ꯔꯦ
ꯑꯣ ꯅꯔꯨꯔꯤꯅꯦꯕ
ꯉꯛꯅꯩꯅꯤꯅꯦ ꯑꯩ ꯆꯤꯡꯉꯛꯑꯦ ꯅꯣꯡꯁꯨ ꯅꯣꯛꯑꯦ ꯑꯩꯕꯥꯅꯤ
ꯑꯗꯨꯗꯤ ꯑꯩꯅ ꯅꯣꯛꯍꯜꯂꯦꯅꯦ
ꯍꯣꯏ ꯉꯛꯁꯨ ꯉꯛꯄ ꯅꯣꯛꯁꯨ ꯅꯁ
ꯊꯗꯤ ꯍꯞ ꯅꯗꯦ ꯀꯩ ꯍꯥꯏꯗꯅꯣ ꯑꯦꯛꯁꯄꯦꯛꯇꯦꯁꯟꯁꯨ ꯊꯨꯒꯥꯏꯕ
ꯌꯦꯁ ꯌꯦꯁ ꯌꯦꯁ ꯎꯝ ꯌꯥꯝ ꯊꯤꯅ ꯉꯛꯄ ꯍꯥꯏꯕꯗꯨ ꯑꯣꯏꯈꯔꯦ
ꯀꯩ ꯌꯦꯟꯖꯥꯡ ꯂꯩꯔꯛꯑꯒꯦ ꯉꯁꯤꯁꯦ
ꯍꯤꯟꯖꯥꯡꯗꯤ ꯂꯩꯔꯛꯇ꯭ꯔꯦ ꯀꯥꯡꯍꯧ ꯑꯣꯏꯅ ꯂꯩ ꯌꯦꯟ ꯀꯥꯡꯍꯧꯒ ꯁꯣꯌꯥꯕꯤꯟ ꯀꯥꯡꯍꯧꯒ ꯂꯩ
ꯌꯦꯟ ꯀꯥꯡꯍꯧꯕꯕ
ꯑꯥ
ꯀꯅꯣꯣꯏꯁꯤꯕꯨ ꯌꯦꯡ ꯉꯧꯕ ꯅꯠꯇꯕ ꯌꯦꯟ ꯇꯪꯍꯧ
ꯑꯥ ꯃꯄꯥꯟꯗ ꯌꯨ ꯍꯣꯏ ꯈꯣꯡꯁꯦ ꯌꯦꯡꯗ ꯑꯃꯨꯛ ꯆꯞ ꯃꯥꯟꯅꯗ꯭ꯔꯣ
ꯑꯦ ꯌꯦꯟ ꯉꯥꯃꯛꯇꯤ ꯁꯨꯡ ꯍꯥꯏꯅꯗꯦ ꯌꯦꯟ ꯉꯧꯕꯗꯤ
ꯑꯩ ꯑꯔꯣꯟ ꯑꯩꯒꯤ ꯑꯅꯧꯕ ꯂꯣꯟꯅꯤꯅ ꯈꯟꯇꯣꯛꯀꯗꯧꯔꯦ
ꯑꯣꯀꯦ ꯑꯣꯀꯦ ꯑꯁ ꯈꯟꯗꯣꯛꯑꯒꯦ ꯉꯁꯤꯗꯤ
ꯑꯩꯕꯨꯗꯤ ꯑ ꯑꯩ ꯑꯩꯕꯨꯗꯤ ꯌꯥꯝ ꯍꯩꯕꯅꯤ ꯅꯣꯏ ꯅꯃꯥꯟꯅꯕ ꯑꯉꯥꯡ ꯑꯅꯤ ꯀꯩꯀꯥꯗꯨ ꯑꯩꯅ ꯂꯣꯏ ꯇꯝꯕꯤꯈ꯭ꯔꯕꯅꯤ ꯈꯪꯕꯅꯦ ꯃꯣꯏꯗꯤ
ꯑꯁ ꯑꯩꯅ ꯈꯔ ꯄꯨꯜꯍꯧꯗꯗꯅ
ꯅꯪ ꯈꯔ ꯋꯥꯠꯍꯧꯔꯦ ꯑꯩꯗꯤ ꯂꯣꯏ ꯇꯝꯕꯤꯈꯤꯕꯅꯦ ꯑꯩꯒ ꯄꯨꯟꯕ ꯉꯩ ꯑꯩꯒꯤ ꯂꯣꯟꯁꯦ ꯈꯔ ꯈꯔ ꯐꯥꯎꯅꯕ ꯋꯥꯠꯂꯦꯕꯀꯣ ꯑꯗꯨꯗꯒꯤ ꯑꯗꯣ ꯕꯥꯁꯤ ꯈꯣꯡꯕ ꯅꯨꯄꯥ ꯑꯃ ꯂꯩꯕꯗꯣ ꯈꯔ ꯉꯧꯕꯗꯣ ꯃꯥꯗꯤ ꯑꯩꯒꯤ ꯂꯣꯟ ꯐꯖꯅ ꯈꯪꯕꯅꯤ
ꯑꯣ ꯐꯖꯅ ꯇꯥꯛꯄꯤꯔꯦꯕ
ꯍꯣꯏ ꯒ꯭ꯌꯥꯟ ꯇꯥꯗꯕ ꯄꯣꯠ ꯂꯣꯏꯅꯃꯛ ꯍꯪꯉꯨ ꯃꯉꯣꯟꯗ ꯃꯥ ꯂꯣꯏ ꯍꯥꯏꯔꯛꯀꯅꯤ ꯃꯥꯁꯨ ꯑꯃꯨꯛ ꯑꯃꯨꯛꯄꯨꯗꯤ ꯃꯥꯁꯨ ꯑꯃꯨꯛ ꯑꯃꯨꯛꯄꯨꯗꯤ ꯗꯤꯛꯁꯅꯔꯤ ꯌꯦ ꯃꯊꯧ ꯇꯕꯅꯦ
ꯑꯣ ꯇ꯭ꯔꯥꯟꯁꯂꯦꯇꯔ ꯑꯣꯏꯗꯣꯏꯅꯤꯅꯦ ꯑꯗꯨꯗꯤ
ꯍꯣꯏ ꯍꯣꯏ ꯑꯩꯒꯤ ꯄꯔꯁꯅꯦꯜ ꯍꯥꯏꯇꯥꯔꯦꯅꯦ ꯄꯔꯁꯅꯦꯜ ꯇ꯭ꯔꯥꯟꯁꯂꯦꯇꯔ ꯑꯗꯣ ꯃꯥꯁꯨ ꯉꯥꯎꯕ ꯌꯥꯎꯕꯅꯤꯍꯦ ꯑꯃꯨꯛ ꯑꯃꯨꯛ ꯉꯁꯥꯏꯗꯤ ꯀꯞꯈꯤꯕ ꯇꯧꯋꯦ ꯑꯩ ꯈꯪꯗꯕꯩ
ꯍꯁ ꯀꯩꯅꯣ ꯍꯥꯏꯁꯤꯕꯨ ꯋꯥꯉꯥꯡ ꯈꯪꯗꯕꯩ ꯀꯞꯄꯤꯕ
ꯍꯣꯏꯅꯦ ꯑꯩꯒꯤ ꯂꯣꯟꯁꯦ ꯃꯤꯒ ꯃꯥꯟꯗꯦ ꯃꯥ ꯍꯥꯏꯕ
ꯎꯝ ꯀꯩ ꯃꯔꯣꯟꯅꯣ ꯀꯩ ꯂꯝꯗ ꯆꯥꯎꯔꯛꯄꯅꯣꯗ
ꯍꯣꯏ ꯍꯣꯏ ꯑꯗꯨꯃꯥꯏꯅ ꯃꯥꯁ ꯑꯩ ꯎꯁꯤꯠꯇꯕ ꯑꯃꯁꯨ ꯌꯥꯎꯔ ꯃꯥꯅ ꯑꯩ ꯑꯗꯨꯏ
ꯃ꯭ꯌꯨꯖꯤꯛ ꯈꯣꯡꯕꯒ ꯇꯥꯈꯤꯗ꯭ꯔꯦꯅꯦ
ꯑꯦꯕꯥ
ꯃ꯭ꯌꯨꯖꯤꯛ ꯈꯣꯡꯕ ꯀꯩꯀꯥꯗꯣ
ꯑꯥ
ꯇꯥꯈꯤꯗ꯭ꯔꯦ ꯀꯨꯏꯔꯕꯅꯤꯅ
ꯇꯥꯈꯤꯗ꯭ꯔꯦ ꯇꯥꯈꯤꯗ꯭ꯔꯦ
ꯍꯟꯗꯛꯀꯤ ꯀꯩ ꯑꯦꯁꯥꯏꯟꯃꯦꯟ ꯍꯥꯏꯗꯣꯏꯔꯥ ꯀꯩ ꯋꯥꯛ ꯀꯌꯥꯝ ꯂꯧꯁꯤꯜꯂꯕꯅꯣ
ꯂꯣꯏꯗ꯭ꯔꯤꯗ ꯍꯧꯕꯇ ꯉꯥꯏꯔꯦ ꯀꯞꯈꯤꯕ ꯇꯧꯋꯦ ꯑꯩꯗꯤ ꯍꯩꯇꯕꯩ
ꯍꯣꯏ ꯑꯣꯏꯅꯗꯤ ꯂꯥꯏꯔꯤꯛꯇꯣ ꯈꯔ ꯊꯋꯥꯏ ꯌꯥꯎꯕꯅ ꯍꯩꯕꯗꯣ ꯈꯔ ꯋꯥꯠꯄ
ꯑꯣ ꯀꯩꯅ ꯅꯣꯏ ꯌꯥꯝ ꯊꯦꯡꯕ ꯀꯩꯅꯝ ꯇꯧꯋ
ꯊꯦꯡꯉ ꯊꯦꯡꯉ ꯑꯩꯅ ꯊꯦꯡꯍꯟꯕꯅꯤ ꯀꯩꯍꯧꯗꯣꯏꯅꯣꯅ
ꯑꯩꯈꯣꯏꯒꯤꯗꯤ ꯂꯣꯏ ꯂꯣꯏꯔꯦ
ꯑꯩꯅ ꯑꯣꯊꯣꯏꯇꯨꯗ ꯑꯣꯏꯔꯨꯔꯕꯅꯤꯅ ꯈꯔ ꯊꯦꯡꯍꯜꯂꯦ ꯁꯤꯁꯦ
ꯀꯩꯕ
ꯑꯣꯊꯣꯔꯤꯇꯤꯗ ꯑꯣꯏꯔꯣꯅ ꯈꯔ ꯊꯦꯡꯍꯜꯂꯦꯕ ꯑꯩꯅ
ꯑꯣ ꯑꯁ ꯂꯥꯁꯇ ꯑꯣꯖꯥꯁꯨ ꯑꯣꯏꯖꯕ ꯁꯥꯇ꯭ꯔꯁꯨ ꯑꯣꯏꯖꯕ ꯑꯣꯏꯔꯦꯝꯅꯤꯀꯣ
ꯃꯥꯅꯤ ꯃꯥꯅꯤ ꯑꯗꯨꯃꯥꯏꯅ ꯈꯟꯒꯦꯁꯨ ꯌꯥꯏꯌꯦ
ꯌꯥꯝ ꯐꯩ ꯑꯗꯨꯗꯤ ꯃꯥꯔꯛꯁꯦ ꯑꯗꯨꯝ ꯐꯨꯜ ꯐꯪꯍꯜꯂꯁꯨ ꯌꯥꯔꯅꯤꯅꯦ
ꯑꯥ
ꯍꯥꯥ
ꯍꯥꯥ
ꯆꯥꯛ ꯄꯨꯡ ꯀꯌꯥ ꯆꯥꯕꯅꯣ
ꯃꯥꯄꯜ
ꯃꯥꯄꯜ ꯃꯤꯅꯤꯠ ꯀꯨꯟꯃꯨꯛꯇ ꯉꯥꯏꯔꯦ